ꯍꯜꯂꯣ
ꯁꯨꯛ
ꯍꯣꯏ ꯇꯥꯏꯌꯦ
ꯀꯩꯗꯧꯔꯤꯅꯣ ꯇꯥꯔꯕꯣ
ꯎꯝ ꯆꯥꯗ꯭ꯔꯤ ꯍꯧꯖꯤꯛ ꯏꯔꯨꯊ ꯊꯣꯛꯑꯒ ꯑꯗꯨꯝ ꯐꯝꯃꯤꯌꯦ
ꯑꯁ ꯅꯨꯡꯉꯥꯏꯅꯦ ꯏꯔꯨꯗꯦ
ꯑꯣ ꯉꯁꯤ ꯁꯥꯟꯅꯕ꯭ꯔꯣ
ꯑꯁꯤ ꯍꯣꯏ ꯆꯠꯂꯦ ꯍꯣꯏ ꯆꯠꯄꯗꯤ ꯉꯁꯥꯏ ꯄꯨꯡ ꯀꯩꯅꯣ ꯀꯥꯟꯗ ꯄꯨꯡ ꯃꯔꯤ ꯑꯗꯨꯋꯥꯏꯗ
ꯑꯣ ꯅꯪ ꯀꯩꯅꯣ ꯖꯤꯝ ꯆꯠꯄ꯭ꯔꯥ ꯅꯠꯇ꯭ꯔꯒ ꯀꯩꯅꯣ ꯑꯣꯄꯦꯟ ꯖꯤꯝꯗ ꯇꯧꯕ꯭ꯔꯣ ꯆꯠꯇꯦ
ꯇꯧꯋꯦ
ꯑꯣ ꯑꯣꯄꯦꯟ ꯖꯤꯝ ꯂꯩꯕ꯭ꯔꯣ ꯅꯪ ꯀꯗꯥꯏ ꯇꯧꯕ꯭ꯔꯣ
ꯁꯤ ꯗ ꯂꯩꯌꯦ ꯔꯦꯟꯗ ꯂꯩꯌꯦ ꯂꯩꯕꯨꯗꯤ
ꯑꯣ ꯑꯣꯀꯦ
ꯖꯤꯝꯁꯨ ꯂꯩ ꯂꯩꯕꯅꯦ ꯁꯤꯒꯤꯗꯣ ꯑꯩꯅ ꯌꯥꯎꯅꯤꯡꯗꯕꯒꯤꯅꯦ
ꯎꯝ
ꯃꯤ ꯁꯟꯅꯐꯝ ꯑꯁꯤ ꯋꯦꯠ ꯂꯤꯐꯇꯤꯡꯒꯤ ꯋꯦꯠ ꯂꯤꯐꯇꯤꯡꯒꯤ ꯃꯅꯥꯛꯇ ꯂꯩꯗꯤ ꯂꯩ ꯑꯗꯨꯝ ꯑꯩꯒꯤ ꯑꯁꯤ
ꯎꯝ
ꯋꯥꯛꯀꯤꯡ ꯆꯠꯃꯤꯟꯕꯁꯤꯡꯁꯦ ꯈꯔꯞ ꯈꯔ ꯃꯣꯏꯒꯥ ꯁꯥꯟꯅꯕ ꯃꯥꯜꯂꯦꯕ
ꯎꯝ
ꯑꯗꯨꯒꯤꯅꯤ ꯑꯩꯗꯤ ꯖꯤꯝ ꯆꯠꯇꯦꯍꯦ ꯌꯨꯝꯗ ꯈꯔ ꯍꯣꯝ ꯌꯨꯝꯒꯤꯃꯨꯛ ꯈꯔ ꯋꯥꯛ ꯑꯥꯎꯠ ꯇꯧꯔꯦ ꯑꯗꯨꯒ ꯑꯗꯨꯗ ꯆꯠꯂꯒ ꯑꯗꯨꯝ ꯀꯩꯅꯣ ꯇꯧꯕꯅꯦ
ꯎꯝ ꯎꯝ
ꯄꯟ ꯑꯣꯄꯟ ꯖꯤꯝꯗ ꯆꯠꯄ ꯂꯣꯏꯔꯒ ꯒ꯭ꯔꯥꯎꯟꯗ ꯆꯠꯂꯒ ꯑꯗꯨꯝ ꯈꯔ ꯇꯧ ꯂꯣꯏꯅ
ꯎꯝ ꯅꯪꯒꯤ ꯔꯤꯖꯜ ꯅꯪꯒꯤ ꯔꯤꯖꯜ ꯌꯥꯝ ꯊꯨꯑꯦ
ꯍꯣꯏ ꯇꯠꯇꯝ ꯂꯦꯛ ꯂꯦꯞꯇꯕꯅꯤꯅ ꯀꯣ
ꯎꯝ
ꯅꯨꯡꯇꯤꯒꯤ ꯑꯗꯨꯝ ꯇꯧꯕꯅꯦꯕ ꯇꯧꯕꯗꯤ ꯑꯁ ꯇꯧꯕꯗꯨꯗꯤ ꯐꯒꯤ ꯅꯠꯇꯦꯍꯦ
ꯎꯝ ꯅꯪꯒꯤꯗꯣ ꯎꯝ ꯎꯝ ꯑ ꯀꯩꯅꯣꯁꯦ ꯁꯥꯏꯖ ꯆꯥꯎꯍꯟꯅꯤꯡꯉꯥꯏꯔ ꯅꯠꯇ꯭ꯔꯒ ꯁꯦꯞ ꯇꯥꯅꯤꯡꯉꯥꯏꯔꯣ ꯍꯧꯖꯤꯛ ꯅꯪ ꯇꯧꯔꯤꯗꯣ
ꯑꯩꯅ ꯇꯧꯕꯁꯦ ꯁꯦꯞꯁꯨ ꯈꯔ ꯍꯣꯏ ꯁꯥꯏꯖꯁꯨ ꯁꯥꯏꯖꯁꯨ ꯈꯤꯇꯪ ꯆꯥꯎꯍꯟꯅꯤꯡꯉꯥꯏ ꯇꯧꯋꯦ ꯁꯦꯝꯕꯅꯤ ꯍꯣꯏ
ꯑꯣ ꯀꯝ ꯀꯝꯄꯤꯇꯤꯁꯟꯒꯨꯝꯕ ꯌꯥꯎꯅꯤꯡꯕ꯭ꯔꯣ ꯌꯥꯎꯒꯦꯅ ꯇꯧꯕ꯭ꯔꯣ
ꯑꯗꯨꯕꯨꯗꯤ ꯑꯗꯨ ꯑꯗꯨ ꯇꯧꯔꯒ ꯑꯗꯨ ꯈꯜꯂꯒ ꯇꯧꯕ ꯅꯠꯇꯦꯗ ꯑꯩꯅ ꯁꯨꯝ ꯍꯛꯆꯥꯡꯁꯦ ꯑꯗꯨꯝ ꯀꯩ ꯍꯥꯏꯁꯤꯔ ꯑꯦꯛꯇꯤꯚ ꯑꯣꯏꯅꯀꯣ ꯐꯤꯠ ꯑꯣꯏꯅ ꯂꯩꯁꯦ ꯂꯩꯁꯦ ꯍꯥꯏꯅ ꯑꯗꯨꯝ ꯁꯨꯝ ꯇꯧꯋꯥꯅꯤꯗ
ꯑꯗꯨꯝꯕ ꯀꯝꯄꯤꯇꯤꯁꯟ ꯌꯥꯎꯒꯦꯅꯗꯤ ꯈꯟꯕꯅꯠꯇꯦ
ꯎꯝ
ꯌꯨꯝꯗ ꯐ꯭ꯔꯤ ꯂꯩꯕ ꯁꯔꯨꯛꯄꯨꯗꯤ ꯑꯗꯨꯝ ꯆꯠꯂꯒ ꯅꯨꯡꯇꯤꯒꯤ ꯆꯠꯂꯒ ꯈꯔ ꯈꯔ ꯑꯗꯨ ꯕꯦꯂꯦꯟꯁꯦ ꯂꯩꯒꯦ ꯍꯥꯏꯅ ꯀꯣ
ꯎꯝ ꯎꯝ ꯌꯥꯝ ꯐꯩꯌꯦ ꯅꯪꯅ ꯇꯧꯕꯗꯣ ꯑꯗꯨꯝ ꯗꯥꯏꯠ ꯃꯦꯟꯇꯦꯟ ꯇꯧꯔꯒ ꯐꯖꯟ ꯇꯧꯑꯣ ꯑꯗꯣ ꯎꯝ
ꯈꯔ ꯈꯔ ꯑꯗꯨꯝ ꯇꯧꯔ ꯆꯥꯔꯦ ꯆꯥꯕꯗꯤ
ꯎꯝ ꯌꯥꯝ ꯐꯔꯝꯅꯦ ꯑꯗꯨꯒꯤ ꯗꯤ ꯅꯪ ꯖꯤꯝ ꯆꯠꯇ꯭ꯔꯁꯨ ꯅꯪ ꯍꯛꯆꯥꯡꯒꯤ ꯑꯗꯨꯝ ꯐꯤꯠ ꯑꯣꯏꯅ ꯂꯩꯒꯦ ꯍꯥꯏꯕꯗꯨꯗꯤ ꯑꯗꯨꯗꯤ ꯌꯥꯔꯦ ꯅꯪꯅ ꯇꯧꯕꯗꯣ ꯄꯨꯁꯞ ꯄꯨꯜꯂꯞ ꯗꯤꯞ ꯗꯤꯞꯀꯨꯝꯕ ꯇꯧꯕꯗꯣ ꯑꯗꯨꯝ ꯌꯥꯔꯦꯕ
ꯍꯧꯖꯤꯛ ꯌꯨꯝꯗ ꯑꯩꯅ ꯇꯧꯕꯗꯣ ꯑꯩꯒꯤ ꯀꯩꯅꯣ ꯃꯆꯥ ꯂꯩꯕꯀꯣ ꯗꯝꯕꯦꯜꯗꯣ ꯀꯦꯖꯤ ꯃꯉꯥꯒꯨꯝꯕ ꯈꯛꯇ ꯀꯣ
ꯎꯝ
ꯃꯉꯥ ꯑꯃ ꯄꯥꯏꯔꯒ ꯈꯟꯅꯥ ꯁꯟꯅꯩꯕ ꯁꯥꯅꯕꯨꯗꯤ ꯌꯨꯝꯗ
ꯎꯝ
ꯎꯝ ꯈꯨ ꯈꯨꯠꯀꯤꯀꯣ ꯈꯨꯠꯀꯤ ꯑꯗꯨꯝ ꯁꯥꯟꯅꯕ ꯑꯇꯩꯗꯤ ꯑꯇꯩꯇꯩꯗꯤ ꯑꯗꯨꯝ ꯁꯤ ꯄꯨꯁꯞꯀꯨꯝꯕꯗ ꯑꯗꯨꯝꯅꯤ ꯇꯧꯋꯦꯕ
ꯎꯝ ꯌꯥꯝꯅ ꯀꯩꯅꯣ ꯏꯐꯦꯛꯇꯤꯞ ꯐꯣꯏꯕꯅꯦ ꯄꯨꯁꯞ ꯀ ꯑꯥ ꯄꯨꯜꯂꯞꯁꯦ
ꯎꯝ
ꯕꯗꯤ ꯑꯗꯨꯝ ꯂꯣꯏꯅꯃꯛ ꯇꯆ ꯇꯧꯋꯦꯕ ꯑꯗꯨꯝ ꯄꯥꯜꯂꯦꯕ ꯀꯝꯄꯥꯎꯟ ꯀꯝꯄꯥꯎꯟ ꯑꯦꯛꯁꯔꯁꯥꯏꯁꯅꯤꯅ
ꯎꯝ
ꯑꯗꯨꯝ ꯄꯥꯟꯗꯦ ꯑꯩꯁꯨ ꯑꯁ ꯁꯥꯟꯁꯤꯝ ꯉꯁꯤ ꯆꯠꯂꯦ
ꯑꯥ
ꯉꯁꯤ ꯀꯨꯏꯔꯦ ꯌꯨꯝ ꯆꯠꯇꯕ ꯆꯍꯤ ꯑꯃ ꯑꯃ ꯁꯨꯔꯦꯗ ꯆꯠꯇꯕ ꯑꯩꯁꯨ ꯑꯗꯨꯝ ꯍꯣꯝ ꯌꯨꯝꯗ ꯑꯗꯨꯝ ꯁꯥꯟꯅꯕꯅꯦ ꯄꯨꯂꯞ ꯄꯨꯁꯞ ꯇꯧꯕ
ꯎꯝ ꯍꯥꯏꯗꯤ ꯅꯣꯡꯃꯗ ꯂꯣꯏꯅꯃꯛ ꯇꯧꯕꯁꯨ ꯋꯥꯏꯗꯤ ꯋꯥꯏꯕꯀꯣ ꯎꯝ
ꯎꯝ
ꯑꯦꯛꯁꯔꯁꯥꯏꯖ ꯂꯣꯏꯅꯃꯛ ꯇꯧꯕꯗꯣ
ꯎꯝ
ꯋꯥꯏꯑꯦ ꯑꯗꯨꯅ ꯋꯥꯟ ꯗꯦꯗ ꯅꯨꯃꯤꯠ ꯑꯃꯗ ꯑꯗꯨꯝ ꯍꯟꯗꯛ ꯃꯥꯒꯤ ꯄꯦꯔ ꯄꯦꯔ ꯍꯥꯏꯗ ꯍꯟꯗꯛ ꯑꯗꯨꯝ ꯈꯥꯏꯔꯒ ꯀꯣ ꯑꯅꯤ ꯅꯠꯇ꯭ꯔꯒ ꯑꯍꯨꯝ ꯑꯅꯤ ꯑꯗꯨꯍꯨꯝ ꯈꯥꯏꯔꯒ ꯑꯗꯨꯝ ꯇꯧꯕꯅ ꯑꯗꯨꯝ ꯐꯔ ꯐꯔ ꯐꯥꯏꯅ ꯈꯜꯂꯤ ꯑꯗꯨꯝ ꯎꯝ
ꯍꯥꯏꯕꯗꯤ ꯅꯪꯅ ꯍꯥꯏꯕꯒꯨꯝꯅ ꯍꯣꯏ ꯐꯖꯅ ꯄꯥꯟꯕ ꯉꯝꯗꯦꯕ ꯉꯁꯤ ꯄꯥꯝꯕꯣꯝ ꯕꯥꯏꯁꯦꯞ ꯁꯥꯟꯅꯔꯣ ꯍꯥꯏꯔꯣ ꯑꯗꯨꯝ ꯎ ꯑꯃꯨꯛꯀ ꯆꯦꯁꯀꯨꯝꯕ ꯄꯥꯏꯔꯗꯤ ꯄꯥꯡꯒꯟꯗꯣ ꯏꯅꯔꯖꯤꯗꯣ ꯌꯥꯎꯗꯦꯕ
ꯂꯣꯏꯅꯃꯛ ꯇꯧꯗꯤ ꯌꯥꯍꯣꯏ ꯋꯥꯅꯤ ꯋꯥꯕꯅꯦ
ꯎꯝ ꯑꯗꯨ ꯑꯗꯨ ꯁꯔꯨꯛꯄꯨꯗꯤ ꯑꯅꯤꯈꯛ ꯄꯥꯏꯔꯒ ꯐꯖꯅ ꯄꯥꯟꯅꯍꯟꯕ
ꯑꯅꯤꯒꯨꯝꯕ ꯑꯗꯨꯝ ꯆꯞ ꯆꯞ ꯆꯥꯅ ꯇꯧꯔꯦ ꯑꯗꯨꯒ ꯑꯃ ꯑꯦꯛꯁꯇ꯭ꯔꯥꯒꯨꯝꯕꯗꯤ ꯑꯩꯈꯣꯏꯅ ꯀꯩ ꯍꯥꯏꯁꯤꯔꯥ ꯑ ꯈꯣꯡꯒꯤ ꯁꯀꯒꯨꯝꯕ ꯇꯧꯒꯦꯔꯥ ꯑꯗꯨꯝ ꯑꯦꯛꯁꯇ꯭ꯔꯥ ꯀꯣ ꯑꯩꯈꯣꯏꯅ ꯉꯝꯝꯕꯜ ꯆꯥꯡ ꯑꯗꯨ ꯑꯃ ꯍꯥꯞꯂꯦ ꯑꯗꯨꯅ ꯐꯩꯌꯦꯕ
ꯎꯝ ꯎꯝ
ꯑꯃꯅꯛ ꯑꯦ ꯑꯃꯗ ꯅꯣꯡꯃꯗ ꯄꯨꯜꯂꯞ ꯁꯨꯗꯉꯥꯏ ꯇꯧꯗꯤ ꯋꯥꯏꯍꯦ ꯑꯗꯨꯒꯤ ꯋꯥꯔꯒ ꯑꯃꯨꯛ ꯗꯥꯏꯇꯦ ꯑꯃꯨꯛ ꯀꯩꯅꯣ ꯁꯣꯠ ꯇꯧꯕꯗꯤ ꯌꯥꯗꯕ ꯑꯗꯨ ꯑꯃꯒ
ꯎꯝꯥꯏ ꯗꯥꯏꯇꯤ ꯅꯪꯗꯤ ꯀꯃꯥꯏꯅ ꯇꯧꯕ꯭ꯔꯣ ꯗꯥꯏꯇꯤ ꯀꯔꯤ ꯀꯔꯤ ꯆꯥꯕꯅꯣ
ꯌꯥ ꯀꯆꯥ ꯂꯤꯇꯥ ꯨꯙꯦꯍꯤ ꯀꯩꯅꯣ ꯌꯦꯔꯨꯝ ꯈꯔ ꯆꯥꯏ ꯌꯦꯔꯨꯝꯗꯤ ꯆ ꯆꯥ ꯈꯔ ꯆꯥꯏꯕꯀꯣ
ꯎꯝ
ꯌꯨꯝ ꯆꯥꯏ ꯂꯐꯣꯏ ꯂꯩꯒꯥꯟ ꯂꯐꯣꯏ ꯆꯥꯔꯦ ꯑꯗꯨꯒ ꯍꯧꯖꯤꯛ ꯀꯩꯅꯣꯗꯣ ꯁꯣꯌꯥ ꯆꯥꯡꯗꯣ
ꯑꯍ
ꯑꯗꯨ ꯆꯥꯏ ꯀꯣꯠ ꯀꯣꯠꯆꯥꯏ
ꯎꯝꯝ
ꯑꯣ ꯆꯥ ꯑꯗꯨꯒ ꯄꯤꯅ ꯄꯤꯅ ꯕꯇꯔ
ꯎꯝ
ꯑꯗꯨꯟꯅ ꯆꯥꯏ ꯁꯥ ꯁꯥ ꯑꯗꯨꯝ ꯎꯝ ꯁꯥꯗꯦ ꯃꯔꯛꯇ ꯈꯛꯇ ꯆꯥꯕꯅꯤ ꯁꯥ ꯌꯥꯝ ꯆꯥꯗꯦ
ꯎꯝ
ꯇꯪ ꯆꯥꯏ ꯁꯥꯗꯤ
ꯑꯗꯨꯅꯗꯤ ꯌꯥꯔꯦꯗ ꯅꯪꯒꯤꯗꯤ ꯑꯗꯨꯝ ꯑꯩꯉꯣꯟꯗꯒꯤ ꯍꯦꯟꯅ ꯇꯧꯔꯦꯍꯦ
ꯑꯦꯅꯁꯨ ꯇꯧꯔ ꯑꯗꯨ ꯊꯣꯛꯄꯅꯤꯗꯁꯨ ꯅꯪꯗꯤ ꯐꯦꯠ ꯅꯪꯒꯤꯗꯤ ꯐꯦꯠꯁ ꯀꯩꯩꯅꯧꯒꯤ ꯔꯤꯗ꯭ꯌꯨꯁꯇ ꯗꯔꯀꯥꯔ ꯑꯣꯏꯕ ꯃꯥꯜꯂꯤꯅꯦ
ꯎꯝ ꯑꯩ ꯍꯧꯖꯤꯛꯇꯤ ꯑꯗꯨꯝ ꯐꯦꯠꯇꯦ ꯑꯗꯨꯝ ꯑꯩꯗꯤ ꯕꯥꯛꯀꯤꯡ ꯇꯧ ꯇꯧꯒ ꯇꯧꯕꯅꯤꯅꯀꯣ ꯑꯗꯨꯝ ꯑꯩ ꯑꯗꯨꯝ ꯄꯪꯖꯥꯗ ꯆꯥꯏꯌꯦꯕ ꯑꯗꯨꯝ ꯁꯥꯏꯖ ꯑꯗꯨꯝ ꯁꯦꯝꯒꯦꯅꯀꯣ ꯉꯁꯥꯏ ꯄꯪꯆꯥꯗ ꯆꯥꯕꯅꯤ ꯆꯥꯕ ꯄꯪꯁꯥ ꯆꯥ ꯍꯥꯏꯕꯗꯤ ꯊꯥꯎ ꯖꯪ ꯐꯨꯗ ꯑꯗꯨꯒꯨꯝꯕꯗꯤ ꯆꯥꯗ꯭ꯔꯦ ꯑꯗꯨꯕꯨ ꯎꯝ ꯀꯔꯤ ꯍꯥꯏꯁꯤꯔꯥ ꯆꯥꯛꯁꯨ ꯑꯗꯨꯝ ꯆꯥꯔꯤꯕ
ꯑꯥ ꯑꯥ
ꯆꯥꯔꯦ ꯑꯗꯨꯝ ꯃꯦꯆꯤꯑꯣꯔ ꯑꯣꯏꯅ ꯑꯗꯨꯝ ꯆꯥꯕ
ꯍꯥꯏꯗꯤ ꯑꯩ ꯑꯩꯁꯦ ꯑꯩꯅ ꯑꯩꯅ ꯄꯥꯃꯨꯡꯒꯤ ꯏꯁꯇꯥꯏꯜꯁ ꯑꯩꯗꯤ ꯑꯩꯗꯤ ꯀꯠ ꯑꯣꯏꯅꯤ ꯑꯩꯅ ꯀꯣ
ꯎꯝ
ꯑꯩꯅ ꯕꯛꯅꯗꯕ ꯑꯩꯅ ꯀ ꯀꯒꯤ ꯇꯥꯏꯞꯇ ꯑꯩꯅ ꯁꯦꯝꯃꯦ ꯍꯥꯏꯅ ꯈꯜꯂꯤꯝꯅꯤꯕ ꯀꯠ ꯇꯧꯔꯒꯀꯣ ꯑꯗꯨꯝꯕ ꯍꯛꯆꯥꯡꯗꯣ ꯀꯠ ꯇꯧꯔꯒ ꯑꯗꯨꯝ ꯇꯧꯒꯦ ꯍꯥꯏꯅ ꯈ ꯈꯟꯜꯂꯤꯅꯦꯕ
ꯎꯝ ꯍꯣꯏ ꯑꯣ ꯐꯤꯠ ꯑꯣꯏꯅ ꯂꯩꯒꯦ ꯐꯤꯠ ꯑꯣꯏꯅ ꯂꯩꯒꯦ ꯍꯥꯏꯔꯗꯤ ꯌꯥꯔꯦ ꯅꯪꯅ ꯇꯧꯕꯗꯣ ꯑꯗꯨꯝ ꯌꯥꯔꯦꯕ ꯑꯩꯗꯤ ꯑꯁ ꯀꯔꯤ ꯀꯝꯄꯤꯇꯤꯁꯟ ꯌꯥꯔꯗꯤ ꯌꯥꯎꯒꯦꯅ ꯑꯗꯨꯝ ꯆꯍꯤ ꯑꯗꯨꯝ ꯇꯔꯥꯒꯨꯝꯕ ꯁꯥꯟꯅꯔꯅꯤ ꯍꯥꯏꯗꯤ ꯕꯥ ꯍꯧꯖꯤꯛ ꯀꯟꯅ ꯆꯥꯎꯅꯤꯡꯉꯥꯏ ꯑꯗꯨꯝ ꯃꯁꯇꯁꯨ ꯑꯗꯨꯝ ꯂꯩꯍꯟꯅꯤꯡꯉꯦꯕ ꯑꯗꯒꯤ ꯐꯦꯠꯁꯨ ꯑꯗꯨꯝ ꯌꯥꯎꯔꯤ ꯑꯗꯨꯒ ꯁꯥꯏꯖ ꯍꯥꯟꯅ ꯁꯦꯝꯈꯤꯒꯦ ꯑꯗꯨꯒ ꯆꯍꯤ ꯆꯍꯤ ꯇꯔꯥ ꯀꯨꯝꯕ ꯁꯥꯟꯅꯔꯒ ꯑꯗꯨꯝ ꯀꯠ ꯇꯧꯍꯒꯦꯗꯤ
ꯑꯣ ꯌꯥꯏ ꯌꯥꯏ ꯑꯗꯨꯁꯨ ꯌꯥꯏ
ꯎꯝ ꯎꯝ ꯍꯥꯏꯕꯗꯤ ꯑꯩꯈꯣꯏꯗꯤ ꯎꯝ ꯑꯩꯈꯣꯏꯗꯤ ꯀꯩꯅꯣ ꯅꯦꯆꯔꯦꯜ ꯑꯣꯏꯅ ꯁꯥꯟꯅꯕꯅꯤꯅ ꯃꯇꯝ ꯆꯪꯒꯅꯦꯕ ꯎꯝ
ꯁꯤ ꯁꯤꯒꯤ ꯀꯩ ꯍꯥꯏꯁꯤꯦ ꯁꯤꯒꯤ ꯁꯤꯒꯤ ꯊꯕꯛꯁꯤ ꯐꯪꯉꯉꯗꯦ ꯍꯧꯖꯤꯛ ꯍꯦꯛ ꯇꯧꯔꯒ ꯍꯧꯖꯤꯛ ꯍꯦꯛꯇ ꯐꯪꯕ ꯅꯠꯇꯦ ꯎꯝ ꯃꯤꯅ ꯈꯟꯕꯒꯤ ꯋꯥꯅꯤ
ꯎꯝ
ꯃꯤꯅ ꯌꯦꯡꯕꯗꯨꯗꯤꯀꯣ ꯌꯥꯝꯅ ꯂꯥꯏꯅꯒꯤ ꯈꯟꯕꯒꯤ ꯋꯥꯅꯦꯕ
ꯎꯝ
ꯇꯧꯔꯤꯕ ꯇꯧꯔꯤꯕꯒꯤ ꯃꯄꯨꯒꯤꯗꯤ ꯃꯇꯝ ꯌꯥꯝ ꯆꯪꯅꯦꯕ ꯔꯤꯖꯜ ꯐꯅꯤꯡꯉꯥꯏꯗꯣ
ꯎꯝ ꯗꯤꯁꯤꯄ꯭ꯂꯤꯟ ꯂꯩꯒꯗꯧꯕ ꯑꯣꯅꯦ ꯑꯗꯨꯒ ꯀꯟꯁꯤꯁꯇꯦꯟꯁꯤ ꯑꯗꯨ ꯂꯩꯒꯗꯧꯕꯅꯦꯕ ꯑꯩꯈꯣꯏ ꯅꯦꯆꯔꯦꯜꯗ ꯇꯧꯕꯁꯤꯡꯗꯤ
ꯑꯩꯅ ꯑꯩꯅ ꯇꯧꯃꯤꯟꯅꯃꯤꯁꯤꯡ ꯈꯔꯗꯤ ꯑꯩꯒꯤ ꯃꯔꯨꯞ ꯀꯣꯟꯅ ꯂꯥꯛꯄꯁꯤꯡꯀꯣ
ꯎꯝ
ꯃꯣꯏꯅ ꯃꯈꯟꯗꯗꯤ ꯌꯥꯝ ꯍꯥꯏꯗꯤ ꯅꯨꯡꯉꯥꯏꯅꯗꯤ ꯎꯔꯦꯕ ꯑꯗꯣ ꯃꯣꯏꯅ ꯍꯞꯇꯥ ꯑꯃꯒꯨꯝꯕ ꯇꯧꯔꯒ ꯃꯣꯏꯗꯤ ꯑꯁ ꯌꯥꯔꯦ ꯉꯝꯗ꯭ꯔꯦ ꯍꯥꯏꯅ ꯑꯃꯨꯛ ꯇ ꯇꯣꯛꯄꯁꯤꯡ ꯌꯥꯝ ꯂꯩꯈ꯭ꯔꯦꯅ ꯑꯗꯣ ꯃꯣꯏꯗꯤ
ꯎꯝ
ꯑꯩꯟꯗ ꯀ꯭ꯔꯤ ꯍꯥꯏꯁꯤꯔꯥ ꯑꯗꯨꯝ ꯌꯥꯗꯦꯕ
ꯎꯝ
ꯑꯩ ꯑꯁꯤꯃꯨꯛ ꯊꯣꯛꯇ꯭ꯣꯏꯐꯥꯎ ꯇꯧꯒꯅꯤ ꯍꯥꯏꯕ ꯋꯥꯈꯜ ꯂꯩꯇꯦꯕ ꯃꯣꯏꯒꯤꯗꯣ
ꯎꯝ ꯌꯥꯝ ꯐꯣꯀꯁ ꯄꯤꯔꯒ ꯇꯧꯒꯗꯧꯕꯅꯦ ꯁꯤꯗꯤ
ꯑꯩꯅ ꯇꯧꯕꯗꯤ ꯍꯧꯖꯤꯛ ꯌꯦꯡꯉꯨ ꯍꯥꯏꯗꯤ ꯆꯍꯤ ꯑꯍꯨꯝ ꯍꯦꯜꯂꯦꯕ ꯁꯤꯒꯨꯝꯕ ꯇꯧꯔꯛꯄꯁꯦ ꯑꯩꯅ ꯑꯩꯅ ꯋꯥ ꯀꯥꯎꯒꯦꯗ ꯆꯪꯕꯁꯦ ꯆꯍꯤ ꯑꯍꯨꯝ ꯍꯦꯜꯂꯣꯏꯕ ꯑꯗꯨꯒꯅ ꯑꯗꯨꯅ ꯑꯩꯅ ꯑꯩꯅ ꯂꯦꯞꯇꯕꯤꯅ ꯑꯗꯨꯝ ꯃꯇꯝ ꯁꯥꯟꯅꯉꯗ ꯑꯩꯅ ꯆꯠ ꯆꯂ ꯈꯤꯇꯪ ꯑꯣꯏꯔꯁꯨ ꯇꯧꯕꯒꯤ ꯍꯧꯖꯤꯛꯅ ꯈꯔ ꯑꯩꯒꯤ ꯐꯪꯕꯒꯤ ꯋꯥꯅꯤꯡꯕꯀꯣ ꯑꯗꯨꯒꯤꯅꯤ ꯍꯥꯟꯅꯗꯤ ꯑꯩꯁꯨ ꯑꯗꯨꯝ ꯀꯩ ꯍꯥꯏꯁꯤꯔ ꯑꯩ ꯏꯁꯥꯗ ꯑꯗꯨꯝ ꯌꯦꯡ ꯈꯪꯉꯦꯕ
ꯎꯝ
ꯑꯩ ꯏꯁꯥꯁꯦ ꯑꯗꯨꯝ ꯀꯩ ꯍꯥꯏꯁꯤꯔ ꯊꯣꯛꯄ꯭ꯔꯥ ꯊꯣꯛꯇꯕ꯭ꯔꯥ ꯍꯥꯏꯕꯗꯣ ꯑꯩ ꯏꯁꯥꯗ ꯑꯗꯨꯝ ꯇꯧꯅ ꯇꯧꯅ ꯈꯟꯕ ꯑꯗꯨꯝ ꯂꯩꯌꯦꯕ
ꯎꯝ
ꯑꯗꯨꯕꯨ ꯑꯦ ꯊꯣꯛꯑꯁꯨ ꯊꯣꯛꯇ꯭ꯔꯨꯔꯁꯨ ꯑꯩꯗꯤ ꯑꯗꯨꯝ ꯂꯦꯞꯄ ꯌꯥꯗꯦ ꯍꯥꯏꯅ ꯑꯗꯨꯞ ꯇꯧꯅꯤ ꯍꯥꯏꯅ ꯑꯗꯨꯝ ꯇꯧꯔꯛꯄꯅꯦꯕ ꯑꯗꯨꯗ ꯀꯨꯌꯥꯟ ꯇꯧꯔꯛꯑꯒ ꯑꯗꯨꯨꯝ ꯈꯤꯇꯪ ꯪ ꯍꯣꯡꯂꯛꯄꯗꯣ ꯑꯗꯨꯝ ꯈꯪꯉꯤꯕꯣ ꯏꯁꯥꯗꯀꯣ ꯎꯝ ꯑꯗꯨꯗꯒꯤ ꯑꯗꯨꯝ ꯑꯩꯅ ꯂꯦꯞ
ꯃꯇꯝꯗꯗꯤ ꯐꯣꯝꯁꯨ ꯈꯪꯗꯕꯅꯦ ꯀꯃꯥꯏꯅ ꯇ ꯍꯥꯏꯕꯗꯣ ꯑꯗꯨꯝ ꯄꯪꯇꯧ ꯇꯧꯔꯒ ꯑꯗꯨꯝ ꯎꯝ ꯂꯥꯟꯕꯕꯁꯨ ꯀꯩꯅꯣ ꯎꯝ ꯀꯩꯅꯣ ꯍꯧꯕꯗꯗꯤ ꯑꯗꯨꯝ ꯌꯥꯎꯔꯦꯕ ꯑꯗꯣ ꯀꯣ ꯑꯗꯨꯝ ꯁꯥꯡꯅ ꯇꯧꯔꯨꯔꯒ ꯑꯗꯨꯝ ꯈꯪꯂꯛꯄꯅꯦꯕ ꯐꯣꯟ ꯑꯩ ꯁꯨꯃꯥꯏꯅ ꯇꯧꯋꯤ ꯁꯨꯃꯥꯏꯅ ꯇꯧꯔꯗꯤ ꯄꯥꯜꯂꯦ ꯁꯨꯃꯥꯏꯅ ꯇꯧꯔꯗꯤ ꯆꯦꯁꯇ ꯄꯥꯜꯂꯦ ꯍꯥꯏꯕꯗꯣ ꯑꯗꯨꯝ
ꯈꯪꯉꯦ ꯈꯪꯉꯦ ꯆꯨꯝꯃꯦ ꯑꯩꯈꯣꯏꯅ ꯍꯥꯟꯅ ꯆꯨꯝꯃꯦ ꯍꯥꯏꯅꯗꯣ ꯑꯩꯈꯣꯏ ꯏꯁꯥꯗ ꯋꯥꯈꯜꯗ ꯑꯗꯨꯝ ꯇꯧꯔꯨꯕꯁꯨ ꯀꯨꯏꯅ ꯇꯧꯔꯀꯥꯟꯗ ꯑꯦ ꯑꯁꯤ ꯑꯩꯅ ꯇꯧꯈꯤꯕꯗꯣ ꯂꯥꯟꯈ꯭ꯔꯦ ꯍꯥꯏꯅ ꯑꯃꯨꯛ ꯅꯤꯡꯁꯤꯡꯂꯛꯄꯁꯨ ꯌꯥꯏꯌꯦꯕꯀꯣ ꯑꯁꯤꯗꯤ ꯇꯨꯝꯂꯛꯈꯅꯤꯀꯣ ꯍꯥꯏꯗꯤ ꯑꯗꯨꯝ ꯁꯦꯂꯒ ꯑꯗꯨꯝ ꯃꯑꯣꯡꯗꯣ ꯈꯪꯕꯁꯨ ꯂꯥꯛꯏꯕ ꯑꯗꯨꯃꯤ
ꯍꯣꯏ ꯑꯩꯈꯣꯏꯅ ꯇꯧꯗ꯭ꯔꯗꯤ ꯇ꯭ꯔꯦꯟꯅꯔ ꯑꯃ ꯐ ꯎꯝ ꯑꯩꯈꯣꯏꯅ ꯇꯝꯗ꯭ꯔꯦ ꯇꯧꯗ꯭ꯔꯗꯤ ꯐꯖꯕ ꯑꯃ ꯐꯥꯎꯕ ꯇ꯭ꯔꯦꯅꯔ ꯇꯧꯔꯁꯨ ꯇꯨ ꯑꯩꯈꯣꯏꯅ ꯇꯧꯗ꯭ꯔꯗꯤ ꯈꯪꯂꯉꯔꯣꯏ ꯊꯤꯎꯔꯤ ꯊꯤꯎꯔꯤ ꯊꯤꯌꯨꯔꯤ ꯅꯠꯇꯦ ꯁꯤꯗꯤ
ꯎꯝ ꯏꯁꯥꯅ ꯈꯪꯕꯅ ꯍꯦꯟꯅ ꯈ꯭ꯋꯥꯏ ꯕꯦꯁꯅꯤ
ꯎꯝ ꯑꯦ ꯁꯨꯃꯥꯏ ꯄꯨꯁꯞꯁꯦ ꯁꯨꯃꯥꯏꯅ ꯇꯧꯔꯗꯤ ꯆꯦꯁꯇ ꯄꯥꯜꯂꯤꯦ ꯍꯥꯏꯕ ꯋꯥꯈꯟꯗ ꯇꯧꯔꯒ ꯈꯜꯂꯒ ꯇꯧꯒꯗꯧꯕꯅꯦꯕ
ꯃꯤꯅꯥ ꯃꯤꯅ ꯍꯣꯏ ꯃꯤꯅ ꯃꯤꯅ ꯇꯝꯕꯁꯨ ꯐꯩꯕꯀꯣ ꯑꯗꯨꯕꯨ ꯃꯤꯅ ꯇꯝꯕꯗꯒꯤ ꯏꯁꯥꯅ ꯏꯁꯥꯅ ꯈꯥꯡꯉꯒ ꯇꯧꯔꯛꯄ ꯑꯩꯍꯥꯗ ꯄꯥꯟꯕꯥ ꯂꯛꯄꯗꯅ ꯍꯦꯟꯅ ꯑꯗꯨꯝ ꯍꯦꯟꯅ ꯈꯪꯉꯦꯕ ꯑꯗꯨꯅ
ꯌꯥꯝ ꯆꯨꯝꯕꯅꯦ ꯑꯗꯨꯗꯤ
ꯑꯗꯨꯒꯤꯅꯦ ꯂꯥꯟ ꯃꯁꯨ ꯇꯨꯝꯍꯟꯕ ꯑꯗꯨꯝ ꯌꯦꯟ ꯌꯦꯟꯅ ꯚꯤꯗꯤꯌꯣꯗꯨꯁꯨ ꯌꯦꯡꯕꯀꯣ ꯀꯃꯥꯏꯅ ꯇꯧꯕ꯭ꯔꯥ ꯍꯥꯏ ꯑꯃꯨꯛ ꯌꯦꯡꯉꯦ ꯑꯃꯨꯛ ꯇꯧꯕ ꯑꯃꯨꯛ ꯌꯦꯡꯉꯦ ꯑꯗꯨꯝ ꯂꯥꯛꯄꯅꯦꯕ
ꯑꯩꯁꯨꯅꯦ ꯑꯩ ꯇꯦ ꯇ꯭ꯔꯦꯅꯔ ꯁꯨꯞꯛ ꯂꯧꯧ ꯂꯧꯗꯦ ꯑꯗꯨꯝ ꯐꯣꯟꯗ ꯏꯟꯁꯇꯥ ꯔꯤꯜꯁ ꯐꯦꯁꯕꯨꯛ ꯔꯤꯜꯁꯇ ꯑꯗꯨꯝ ꯌꯦꯡꯉꯒ ꯑꯗꯨꯝ ꯇꯝꯕꯅꯤ ꯑꯗꯨꯅ ꯑꯩꯈꯣꯏꯗꯁꯨ ꯑꯗꯨꯝ ꯁꯤ ꯇꯧꯔꯗꯤ ꯁꯤꯅ ꯄꯥꯟꯕ ꯍꯦꯜꯂꯦ ꯁꯤ ꯇꯧꯔꯗꯤ ꯁꯤ ꯁꯤꯅ ꯄꯥꯟꯕ ꯍꯦꯜꯂꯦ ꯍꯥꯏꯕꯗꯨ ꯑꯗꯨꯝ ꯈꯪꯂꯛꯏꯕ ꯌꯥꯝ ꯅꯨꯡꯉꯥꯏꯕꯅꯦ ꯁꯤꯁꯤ ꯅꯨꯡꯉꯥꯏꯕꯁꯦ ꯎꯝ ꯍꯥꯏꯕꯗꯤ ꯋꯥꯈꯜꯁꯦ ꯋꯥꯈꯜꯁꯨ ꯑꯗꯨꯝ ꯅꯨꯡꯉꯥꯏꯑꯕ ꯁꯤ ꯇꯧꯕꯁꯦ ꯑꯁꯤ ꯍꯛꯆꯥꯡꯒꯤ ꯍꯛꯆꯥꯡꯒꯤ ꯐꯤꯖꯤꯀꯦꯜꯂꯤ ꯃꯦꯟꯇꯦꯜꯂꯤ
ꯎꯝ
ꯀꯔꯦꯛꯇꯔꯁꯨ ꯑꯗꯨꯝ ꯗꯤꯁꯤꯄ꯭ꯂꯤꯟꯁꯨ ꯂꯩꯕꯅꯤ ꯁꯤ ꯁꯥꯟꯅꯕꯁꯦ ꯎꯝ ꯗꯤꯁꯤꯄ꯭ꯂꯤꯟ ꯂꯩꯔꯛꯄꯅꯤ ꯁꯤꯦ ꯑ ꯌꯥꯝ ꯀꯥꯟꯅꯕꯅꯦꯍꯦ ꯇꯧꯕꯨ ꯇꯧꯔꯗꯤ ꯎꯝ
ꯑ ꯃꯅꯦ ꯀꯨꯔꯛ ꯑ ꯀꯥꯟꯅꯗ ꯑꯗꯨꯝ